ꯇꯥꯏꯌꯦ
ꯑꯣ ꯀꯔꯤ ꯇꯧꯔꯤꯅꯣ
ꯑꯗꯨꯝ ꯂꯩꯌꯦ ꯍꯧꯖꯤꯛꯇꯤ ꯀꯩꯝ ꯇꯧꯗꯦ ꯆꯥꯛ ꯌꯦꯟꯁꯥꯡ ꯆꯥꯗ꯭ꯔꯩ ꯊꯣꯡꯉꯒ ꯊꯝꯃꯦ
ꯑꯣ ꯆꯠ ꯊꯦꯡꯉꯅꯦ ꯑꯗꯨꯗꯤ ꯑꯍꯥꯎꯕ ꯊꯣꯡꯕ ꯖꯥꯠꯅꯦꯗ ꯑꯍꯥꯎꯕ ꯊꯣꯡꯕ꯭ꯔꯣ
ꯍꯥꯎꯗꯕꯤ ꯆꯥꯅꯤꯡꯗꯕ
ꯑꯣ ꯑꯗꯨꯗꯤ ꯆꯥꯛ ꯂꯍꯜꯂꯒ ꯆꯥꯒꯦ ꯍꯥꯏꯁꯤꯅꯦꯕ
ꯑꯥ ꯑꯥ ꯆꯥꯛ ꯂꯥꯝꯍꯥꯜꯂꯥꯒ ꯈꯔ ꯈꯔ ꯌꯥꯝꯅ ꯍꯥꯞꯀꯦ ꯃꯥꯏꯔꯦꯟ ꯊꯣꯡꯉꯦ ꯃꯥꯏꯔꯦꯟ
ꯑ ꯑ ꯃꯦꯗꯤ ꯍꯥꯎꯋꯤꯏꯗ
ꯑꯗꯨꯕꯨ
ꯊꯥꯎ ꯉꯥꯎꯔꯒ ꯇꯧꯕ꯭ꯔꯣ
ꯍꯣꯏ ꯉꯧꯔ ꯊꯝꯕ ꯉꯧꯔ ꯇꯧꯕ
ꯑꯗꯨꯗꯤ ꯔꯦꯟ ꯂꯩꯕ꯭ꯔꯣ ꯌꯨꯝ ꯂꯩꯕ꯭ꯔꯣ
ꯑ ꯌꯨꯝ ꯂꯩꯌꯦꯏ ꯌꯨꯝꯗ
ꯑꯥ ꯌꯨꯝ ꯌꯨꯝꯗꯤ ꯀꯩꯅꯣꯁꯤ ꯆꯤꯡꯗꯔꯣ ꯂꯝꯄꯥꯛꯇꯔꯣ
ꯂꯝꯄꯥꯛꯇ
ꯑꯣ ꯑꯗꯨꯗꯤ ꯇ꯭ꯔꯥꯏꯞꯔꯣ ꯃꯩꯇꯩꯔꯣ ꯀꯣ
ꯑꯥ ꯇ꯭ꯔꯥꯏꯞꯅꯦ ꯇ꯭ꯔꯥꯏꯞꯅꯦ
ꯑꯗꯨꯗꯤ ꯃꯩꯇꯩꯔꯥ ꯈꯥꯟ ꯈꯥꯟ ꯈꯟꯈ꯭ꯔꯦꯅꯦ ꯂꯝꯄꯥꯛꯇ ꯂꯩꯔꯦ ꯍꯥꯏꯕ ꯀꯥꯟꯁꯤꯗ ꯐꯩꯌꯦꯅꯦ ꯁꯤ ꯂꯝꯄꯥꯛꯇ
ꯑꯗ ꯑꯆꯧꯕꯗ ꯅ ꯈꯔ ꯑꯃ ꯇꯥꯏ ꯃꯌꯥꯏꯗ
ꯑꯣ ꯑꯗꯨꯗꯤ ꯈꯪꯒꯗꯕ ꯃꯥꯜꯂꯦ ꯀꯩꯊꯦꯜ ꯃꯟꯕꯤꯔ ꯁꯥꯏꯗꯠꯇ ꯑꯣꯏꯒꯗꯧ ꯃꯥꯜꯂꯦ
ꯇꯦ ꯑꯗꯨ ꯃꯊꯥꯛ ꯀꯥꯒꯗꯕꯅꯦ ꯑꯥ ꯁꯣꯨꯝꯒꯤ ꯅꯥꯒꯥꯂꯦꯟꯒꯤ ꯕꯥꯎꯟꯗ꯭ꯔꯤ ꯑꯗꯨꯗꯗꯒꯤ ꯁꯤ ꯀꯩꯅꯣ ꯀꯨꯝꯂ ꯀꯣ ꯑꯗꯨ ꯑꯗꯨ ꯑꯗꯨ ꯀꯃ꯭ꯔꯒ ꯑꯗꯨ ꯑꯩꯗꯣ
ꯑꯣ ꯀꯔꯤ ꯏꯁꯇꯨꯗꯦꯟ ꯀꯔꯤꯔꯥ
ꯁꯇꯨꯗꯦꯟ ꯎꯅꯦ ꯐꯤꯁꯨꯅ
ꯑꯗꯨꯗꯤ ꯐꯥꯟꯗ ꯂꯩ ꯂꯩꯕ꯭ꯔꯣ
ꯄꯟꯗ꯭ꯔꯤ ꯄꯟꯒꯦ
ꯑ ꯑꯗꯨꯗꯤ ꯀꯣꯏꯗꯔꯥ ꯃꯜꯂ ꯍꯦ
ꯍꯣꯏꯗꯥꯎꯅꯤꯗ ꯂꯩꯁꯕꯤꯅꯤꯗꯥ ꯂꯩꯁꯕꯤꯕꯔꯁꯨꯣ ꯑꯁ ꯅꯨꯄꯥꯒꯤ ꯋꯥꯔꯤ ꯇꯣꯛꯑꯣꯗꯥ ꯑꯗꯗꯤ ꯑꯟꯗꯗꯤ ꯍꯦꯟꯅ ꯔꯨꯕꯋꯥꯗ
ꯑ ꯉ ꯑꯗꯨ ꯋꯥꯔꯤꯅ ꯁꯥꯕꯅ ꯅꯨꯡꯉꯥꯏꯕꯅꯤꯗ
ꯑꯗꯨꯣꯅꯄꯥ ꯅꯨꯄꯥ ꯅꯨꯄꯥ ꯂꯩꯕ ꯂꯩꯇꯕ ꯑꯗꯨꯗꯤ ꯇꯝꯕ ꯉꯃꯅꯠꯇꯅꯦ
ꯎꯝ ꯑꯁ ꯑꯗꯨꯗꯤ ꯀꯣꯏꯕꯗꯤ ꯑꯃ ꯂꯥꯏ ꯑꯗꯨ ꯍꯥꯏꯗꯤ ꯍꯥꯏꯗꯣꯛꯅꯤꯡꯗꯕ ꯃꯥꯅ
ꯑꯗꯨ ꯍꯥꯏꯕꯁꯨ ꯌꯥ ꯑꯗꯨꯅꯥꯏ ꯍꯥꯏꯔꯁꯨ ꯌꯥꯏ
ꯑ ꯑꯩ ꯈꯪꯉꯦꯕ ꯀꯨꯔꯤꯏ ꯀꯨꯔꯤꯏ ꯇꯧꯗꯣꯏ ꯅꯪꯉꯁꯦ
ꯍꯣꯔꯦꯟ ꯕꯖꯥꯔ ꯆꯠꯁꯤꯔꯅ ꯈꯜꯂꯤꯕ ꯋꯦꯗꯔꯅ ꯌꯥꯔ ꯐꯔꯗꯤ
ꯁ꯭ꯋꯦꯗꯔꯁꯦ ꯅꯣꯡ ꯆꯨꯗ꯭ꯔꯗꯤ ꯁꯤꯅ ꯅꯨꯡꯉꯥꯏꯗ꯭ꯔꯣ
ꯍꯣꯏ ꯑꯗꯨꯕꯨꯗꯤ ꯑꯣꯏꯌꯦꯦ ꯅꯨꯡꯁꯥꯁꯨ ꯑꯣꯏꯔꯁꯨ ꯁꯥꯝꯍꯟꯕꯤꯏꯀꯣ ꯂꯩꯐꯝ ꯆꯥꯐꯝ ꯈꯪꯗꯦꯅꯦ
ꯎꯝ ꯕꯣꯜ ꯌꯦꯡꯉꯕ꯭ꯔꯣ ꯉꯔꯥꯎꯅ
ꯌꯦꯡꯗꯦ ꯇꯨꯝꯅꯤꯡ ꯃꯥꯟꯁꯨꯨꯏ
ꯑꯣ ꯑꯁꯨ ꯅꯪ ꯉꯥꯏ ꯉꯥꯏꯔꯒ ꯍꯥꯟꯅ ꯇꯨꯝꯊꯣꯛꯂꯒ ꯍꯧꯒꯠꯂꯒ ꯌꯦꯡꯉꯗꯤ ꯐꯒꯗꯕ ꯉꯥꯏ ꯉꯥꯏ ꯉꯥꯏ ꯉꯥꯏꯕ ꯀꯅ ꯀꯄꯔ ꯁꯥꯎꯇ ꯅꯠꯇꯨ ꯀ ꯑꯗꯨ
ꯑꯗꯨꯅꯦ ꯉꯥꯏꯕ ꯉꯝꯃꯣꯏ ꯉꯥꯏꯕ ꯉꯝꯗꯦꯕ ꯊꯦꯡꯅꯟꯕꯤꯀꯣ
ꯎꯝ ꯑꯥ ꯑꯗꯨ ꯅꯪ ꯁꯄꯣꯠ ꯃꯥꯅꯦ ꯃꯥꯅꯦ ꯅꯪ ꯁꯞꯄꯣꯔꯠ ꯇꯧꯕ ꯇꯤꯝꯗꯤ ꯂꯩꯔꯝꯒꯅꯤꯅ
ꯑ ꯍꯥꯏꯗꯤ ꯃꯤ ꯃꯈꯥꯏꯕꯨ ꯇꯥꯎꯏ ꯀꯅꯥꯝꯗ ꯑꯁꯤꯕꯨ ꯇꯥꯎꯏ ꯍꯥꯏꯕ ꯂꯩꯇꯦ ꯑꯗꯨ ꯃꯈꯥꯏ ꯄꯉꯗꯤ ꯑꯁꯤꯅ ꯍꯥꯏꯕ ꯂꯩꯗꯦꯗ
ꯑꯃꯅ ꯍꯦꯟꯕꯁꯨ ꯂꯩꯇꯦ
ꯂꯩꯩꯇ
ꯇꯤꯝ ꯑꯃ ꯁꯞꯄꯣꯔꯠ ꯇꯧꯕꯅ ꯌꯦꯡꯕ ꯅꯨꯡꯉꯥꯏꯕꯅꯦꯗ
ꯃꯤ ꯍꯥꯏꯗꯤ ꯇꯤ ꯃꯃꯥꯕꯨꯁꯨ ꯅꯨꯡꯁꯤꯌꯦꯦ ꯇꯤ ꯃꯃꯥꯕꯨꯁꯨ ꯨꯁꯤꯦ ꯀꯅꯥꯕꯨ ꯇꯧꯁꯤꯔꯥ ꯈꯪꯗꯦꯅꯦ
ꯁꯅꯁꯦ ꯋꯥꯈꯥꯅꯤ ꯑꯃ ꯃꯥꯂꯦꯗ ꯇꯨꯗ
ꯈꯪꯗꯦꯗ ꯑꯩꯁꯦ ꯑꯗꯨꯃꯥꯏꯅ ꯇꯧ ꯖꯠꯂꯥ
ꯅꯨꯄꯥ ꯀꯣꯏꯕꯗꯁꯨ ꯋꯥꯈꯜ ꯌꯥꯝꯗꯣꯏ ꯃꯥꯜꯂꯦ
ꯅꯨꯄꯥꯒꯤ ꯅꯨꯄꯥ ꯀꯣꯏꯕꯗꯗꯤ ꯇꯣꯡꯉꯥꯜꯂꯦꯗ ꯅꯪꯁꯨ ꯑꯗꯨꯗꯤ
ꯍꯥꯏꯕ ꯉꯝꯗꯦꯀꯣ ꯁꯤ ꯅꯨꯄꯥꯁꯨ ꯐꯖꯕꯒꯨꯝ ꯇꯧꯋꯦ ꯁꯤꯅ ꯅꯨꯄꯥꯁꯨ ꯐꯖꯕꯒꯨꯝ ꯇꯧꯋꯦ ꯀꯥꯏꯅ
ꯏꯁ ꯑꯗꯨ ꯃꯥꯏꯟꯗꯤ ꯇꯧꯗꯦꯗ ꯅꯨꯄꯥꯗꯤ ꯑꯃꯔꯛ ꯅꯨꯡꯁꯤꯈ꯭ꯔꯗꯤꯀꯣ ꯂꯨꯞꯅ ꯑꯗꯨꯗꯤ ꯃꯤ ꯑꯇꯣꯞꯄ ꯎꯗ꯭ꯔꯦꯕ
ꯑꯗꯨꯗꯤ
ꯅꯨꯄꯥ ꯅꯨꯄꯥ ꯂꯤꯁꯤꯡ ꯂꯤꯁꯤꯡ ꯏꯃꯥꯡꯗ ꯂꯦꯞꯂꯁꯨꯀꯣ ꯎꯗ꯭ꯔꯦꯕ
ꯑꯥ ꯑꯣ ꯑꯦ ꯑꯗꯨꯃꯥꯏꯟ ꯇꯧꯒꯗꯕꯅꯤꯗ
ꯑꯥ ꯍꯧꯖꯤꯛ ꯑꯩꯅ ꯀꯣꯏꯅꯔꯤꯕ ꯈꯪꯅꯕ ꯑꯁꯤꯗꯒꯤ ꯍꯦꯟꯕ ꯂꯩꯇ꯭ꯔꯦ ꯍꯅ ꯋꯥꯈꯜꯗ ꯑꯗꯨꯝ ꯊꯝꯈ꯭ꯔꯕꯅꯤꯅꯀꯣ ꯃꯤ ꯑꯇꯣꯞꯄ ꯆꯪꯗ꯭ꯔꯦꯕ ꯎꯥ
ꯑꯁꯤꯒꯨꯝꯕ ꯐꯪꯕ ꯃꯤꯗꯤ ꯏꯁꯣꯔꯅ ꯅꯨꯡꯁꯤꯕ ꯍꯥꯏꯕ ꯇꯥꯔꯦ ꯗꯥꯎ ꯐꯥꯕ ꯍꯥꯏꯕꯗ
ꯑ ꯅ ꯅꯪꯒꯤꯗꯤ ꯀꯃꯥꯏꯅ ꯇꯧꯔꯤꯒꯦ
ꯑꯁ ꯑꯩꯈꯣꯏꯗꯤ ꯊꯤꯕ ꯍꯧꯗ꯭ꯔꯦꯗ
ꯀꯩꯅꯣꯅꯦ ꯉꯜꯂꯤꯑꯅ ꯈꯟꯕ꯭ꯔꯣ
ꯉꯟꯕꯁꯨ ꯅꯠꯇꯕ ꯊꯤꯕ ꯅꯪꯗꯕ
ꯀꯤ ꯇꯧꯔꯤ ꯀꯩ ꯀꯔꯤ ꯍꯣꯅꯥꯗ ꯅꯪ ꯅꯨꯄꯥ ꯊꯤꯕ ꯉꯝꯗꯩꯅꯣ ꯑ ꯅꯨꯄꯤ ꯊꯤꯕ ꯉꯝꯇ ꯂꯩꯕ꯭ꯔꯥ
ꯑꯁ ꯀꯣꯔꯦꯁ ꯀꯥꯕꯒꯦ ꯅꯨꯄꯤ ꯊꯤꯕ ꯅꯪꯗꯕ ꯋꯅꯦꯗ
ꯑꯁ ꯑꯗꯨꯅ ꯔꯥꯏꯠ ꯇꯥꯏꯝꯅꯤꯅꯦ ꯀꯩꯅꯣ ꯅꯪꯁꯦ ꯄꯪꯒꯅꯨꯍꯦ
ꯏꯁ ꯈꯪꯗ꯭ꯔꯦꯗ ꯔꯥꯏꯠ ꯇꯥꯏꯝꯔ ꯔꯣꯡ ꯇꯥꯏꯝꯔ
ꯀꯣꯂꯦꯖ ꯂꯣꯏꯈ꯭ꯔꯗꯤ ꯅꯪ ꯅꯨꯄꯤ ꯍꯧꯖꯤꯛꯇꯤ ꯀꯣꯂꯦꯖ ꯆꯠꯄ ꯑꯗꯨꯖꯦ ꯑꯗꯨꯖꯦ ꯀꯩꯅꯣꯅꯦꯕ ꯅꯨꯄꯤꯁꯤ ꯃꯔꯛꯇ ꯆꯥꯎꯅꯤꯅ ꯅꯪ ꯑꯄꯥꯝꯕ ꯃꯤ ꯂꯤꯁꯤꯡ ꯂꯤꯁꯤꯡꯗꯨꯗ ꯈꯟꯕ ꯌꯥꯕ ꯃꯇꯝꯅꯤꯕ ꯑꯣꯔꯦꯟ ꯅ ꯀꯣꯂꯖ ꯂꯥꯏꯐ ꯂ ꯈ꯭ꯔꯦ ꯍꯥꯏꯔꯗꯤ ꯅꯪꯒꯤ ꯐ꯭ꯔꯦꯟ ꯁꯔꯀꯜꯗꯣ ꯄꯤꯔꯛ ꯄꯤꯛꯂꯛꯂꯅꯤꯕꯀꯣ ꯑꯗꯨꯅ ꯉꯁꯤꯗꯤꯍꯥꯎꯅ ꯊꯤꯕ ꯍꯌꯦꯏꯕ ꯍꯥꯎꯔꯣ
ꯑꯁ ꯑꯗꯨꯗꯤ ꯍꯣꯏ ꯑꯗꯨꯗꯤ ꯑꯗꯨꯗꯤ ꯑꯩꯈꯣꯏ ꯀ꯭ꯂꯥꯁꯇꯅꯔꯥ ꯀꯣꯂꯦꯖꯇꯅꯔ ꯌꯦꯡꯕ ꯇꯥꯔꯦꯅꯦ
ꯍꯣꯏ ꯍꯣꯏ ꯌꯦꯡꯉꯣꯕ ꯍꯣꯔꯦꯟ ꯂꯣꯏꯈ꯭ꯔꯦ ꯍꯥꯏ ꯀꯥꯟꯗ ꯅꯪ ꯔꯤꯒ꯭ꯔꯦꯠ ꯆꯠꯒꯅꯦꯕ ꯑꯁ ꯁꯅ ꯑꯩ ꯀꯣꯏꯔꯝꯝꯕ꯭ꯔꯗꯤ ꯐꯕ ꯍꯥꯏꯅ
ꯑꯗꯨ ꯅꯪ ꯆꯍꯤ ꯀꯌꯥ ꯌꯥꯎꯈ꯭ꯔꯕ꯭ꯔꯣ
ꯑꯩꯗꯤ ꯑꯩꯈꯣꯏꯗꯤ ꯀꯣꯂꯦꯖ ꯂꯣꯏꯈ꯭ꯔꯦꯕꯀꯣ ꯀꯣꯂꯦꯖꯀꯤ ꯃꯇꯝ ꯂꯣꯏꯈ꯭ꯔꯦꯕ ꯑꯗꯨꯅ ꯈꯔ ꯀꯩ ꯍꯥꯏꯅꯤ ꯑꯦꯛꯁꯄꯤꯔꯤꯌꯦꯟꯁꯇꯣ
ꯎꯝ
ꯍꯥꯏꯕꯤꯕ ꯋꯅꯤꯗ ꯎꯝ
ꯑꯗꯨ ꯅꯪ ꯑꯩꯅꯗꯤ ꯆꯍꯤ ꯌꯥꯝꯒꯗꯧ ꯃꯥꯜꯂꯦ ꯅꯪꯉꯣꯟꯗꯅꯗꯤ
ꯎ ꯀꯌꯥꯅꯣ ꯅꯪꯗꯦ
ꯑꯩ ꯀꯨꯟꯊ꯭ꯔꯥ ꯌꯧꯒꯦ ꯇꯧꯔꯦ ꯑꯥ
ꯑꯩꯈꯣꯏꯁꯨ ꯑꯗꯨꯃꯥꯏꯅ ꯇꯧꯒꯗꯧꯔꯦꯗ
ꯎꯝ ꯑꯁ ꯑꯗꯨꯗꯤ ꯅꯨꯄꯤꯗꯤ ꯌꯨꯝ ꯄꯜꯂꯁꯨ ꯌꯥꯔꯦꯍꯦ
ꯄꯥꯜꯂꯅꯤ ꯍꯥꯢꯅ ꯈꯟꯕ ꯑꯗꯨ ꯈꯪꯗꯦꯅꯦ ꯀꯤꯔ ꯂꯩꯅꯦ
ꯀꯔꯤ ꯀꯤꯅꯤꯡꯉꯥꯏ ꯂꯩꯕ꯭ꯔꯣꯅꯦ
ꯑꯁ ꯌꯨꯝ ꯄꯥꯟꯕꯁꯤ ꯀꯤꯌꯦ
ꯀꯤꯅꯤꯡꯉꯥꯢ ꯂꯩꯇꯦ ꯍꯦ ꯅꯪ ꯅꯪꯅ ꯅꯨꯡꯁꯤ ꯑꯗꯨꯒ ꯊꯥꯖꯕ ꯅꯨꯄꯥ ꯑꯣꯏꯔꯗꯤ ꯍꯦꯛ ꯄꯥꯟꯈ꯭ꯔꯣ ꯑꯗꯨꯅ ꯐꯥꯔꯅꯦ
ꯈꯪꯗꯦꯅꯦ ꯄꯜꯂꯒ ꯍꯣꯔꯦꯟ ꯑꯃꯨꯛ ꯎ ꯑꯁ ꯉꯁꯥꯏ ꯃꯤ ꯃꯌꯨꯝꯄꯥꯟ ꯍꯧꯗ꯭ꯔꯗꯤ ꯐꯕ ꯍꯥꯏꯅ ꯇꯥꯃꯨꯛ ꯇꯧꯔꯛꯑꯗꯤ ꯂꯣꯏꯔꯦ
ꯑꯣꯢꯔꯣꯢꯗ ꯅꯪ ꯄꯥꯜꯂꯒ ꯑꯁ ꯈꯔ ꯉꯟꯅ ꯄꯥꯜꯂꯗꯤ ꯐꯒꯗꯕ ꯍꯥꯏꯔꯅꯤ ꯈꯔ ꯈꯔ ꯑꯉꯥꯡ ꯑꯣꯏꯕ ꯀꯥꯟꯗꯅ ꯑꯥ ꯈꯔ ꯆꯍꯤ ꯌꯥꯝꯗꯕ ꯀꯥꯟꯗꯅ ꯑꯉꯥꯡ ꯂꯕꯅꯁꯨ ꯐꯩꯗ
ꯍꯣꯏ ꯑꯗꯨꯕꯨꯁꯨ ꯑꯗꯨꯁꯨ ꯆꯨꯝꯃꯦꯅꯦ ꯍꯣꯏ
ꯎꯝ ꯑꯗꯨꯒ ꯆꯍꯤ ꯊꯥꯔꯇꯤ ꯄ꯭ꯂꯁꯀꯨꯝꯕ ꯌꯥꯝꯂꯗꯤ ꯄ꯭ꯔꯦꯒꯅꯦꯟꯒꯨꯝꯕ ꯑꯣꯏꯕꯁꯨ ꯀꯩꯅꯣ ꯔꯤꯛꯁꯇꯣ ꯈꯔ ꯈꯣꯏꯗꯤ ꯍꯦꯟꯒꯜꯂꯦꯕ
ꯃꯥꯅꯦ ꯃꯥꯅꯦ
ꯇ꯭ꯋꯦꯟꯇꯤ ꯁꯚꯦꯟ ꯇ꯭ꯋꯦꯟꯇꯤ ꯑꯩꯠ ꯇ꯭ꯋꯦꯟꯇꯤ ꯅꯥꯏꯟꯁꯦ ꯆꯞ ꯆꯥꯕ ꯆꯍꯤꯅꯦꯗ
ꯑꯆꯥ ꯑꯗꯨꯗꯤ ꯁꯦꯝ ꯁꯥꯕ ꯍꯧꯔꯅꯤ ꯍꯧꯕ ꯇꯥꯔꯦꯅꯦ
ꯍꯧꯖꯤꯛꯀꯥꯟꯗꯤ ꯅꯨꯄꯤ ꯈꯣꯏ ꯊꯦꯡ ꯊꯦꯡꯅ ꯌꯨꯝ ꯄꯥꯟꯕꯒꯤꯀꯣ ꯀꯩꯅꯣ ꯄ꯭ꯔꯦꯒꯅꯦꯟ ꯑꯣꯏꯕ ꯉꯝꯗꯕ ꯌꯥꯝ ꯂꯩꯌꯦꯕ ꯑꯗꯨꯒ ꯃꯄꯥꯟꯗ ꯑꯥꯏ ꯕꯤ ꯑꯦꯐꯒꯨꯝꯕ ꯇꯥꯎꯕ ꯄꯩꯁꯥ ꯌꯥꯝ ꯌꯥꯝ ꯄꯤꯔꯒ ꯇꯧꯕꯒꯨꯝꯕꯁꯨ ꯌꯥꯝ ꯂꯩꯈ꯭ꯔꯕꯅꯦ ꯎꯝ
ꯆꯨꯝꯃꯦ ꯄꯩꯁꯥꯁꯨ ꯇꯤꯡꯕ
ꯑ ꯑꯗꯨ ꯇꯁꯦꯡꯕꯗꯤ ꯊꯦꯡꯅꯁꯨ ꯌꯨꯝ ꯄꯥꯟꯕꯒꯤꯅꯦꯕ
ꯎꯝ ꯎꯝ ꯍꯣꯢꯅꯦ ꯈꯪꯗꯦꯗ ꯃꯤꯌꯨꯝ ꯄꯥꯟꯕ ꯍꯥꯢꯕꯁꯨ ꯂꯨꯗꯤ ꯂꯨꯕꯅꯤꯗ ꯄꯨꯟꯁꯤꯁꯦ
ꯍꯧꯖꯤꯛ ꯑꯁꯤ ꯀꯣꯜ ꯇꯧꯔ ꯂꯣꯏꯔꯒ ꯀꯣ ꯅꯪꯒꯤ ꯅꯨꯄꯥꯗ ꯀꯣꯜ ꯇꯧꯔꯒ ꯉꯁꯤ ꯆꯦꯟꯈ꯭ꯔꯁꯦ ꯍꯥꯏꯔꯣ
ꯆꯦꯟ ꯆꯣꯡꯕ ꯊꯕꯛꯇꯤ ꯇꯧꯅꯤꯡꯗꯦꯍꯦ
ꯑꯣ ꯑꯗꯨꯗꯤ ꯐꯖꯅ ꯃꯦꯔꯦꯖ ꯇꯧꯅꯤ ꯍꯥꯏꯁꯤꯅꯦꯕ ꯑꯥ ꯑꯗꯨꯗꯤ ꯅꯪꯒꯤ ꯅꯨꯄꯥꯗ ꯑꯦꯡꯒꯦꯖ ꯅꯪꯒꯤ ꯐꯦꯃꯤꯂꯤꯗ ꯑꯦꯡꯒꯦꯖ ꯇꯧꯅꯤꯡꯉꯥꯢ
ꯏꯒꯦꯁ ꯍꯥꯏꯕ ꯂꯥꯛꯑꯣ ꯍꯥꯏꯕ ꯇꯔꯦꯅꯦ ꯊꯥꯔꯛꯈ꯭ꯔꯣ ꯍꯥꯏꯅꯀꯣ ꯊꯣꯡꯔꯦꯅ ꯍꯥꯏꯅ ꯑꯥ ꯎꯝ ꯇꯧꯕ ꯇꯔꯦꯅꯦ ꯎꯄꯥꯢ ꯦꯅꯦ
ꯆꯍꯤꯅ ꯂꯥꯛꯄꯅꯤꯅ ꯀꯔꯤ ꯇꯧꯔꯨꯅꯤ
ꯃꯥꯅꯦ ꯍꯣꯢ
ꯎꯝ
ꯎꯄꯥꯢ ꯂꯩꯇꯦ
ꯅꯆꯤꯟ ꯅꯅꯥꯎ ꯀꯌꯥ ꯂꯩꯕ꯭ꯔꯣ ꯅꯪꯗꯤ
ꯑꯩꯈꯣꯏ ꯃꯤ ꯌꯥꯝ ꯂꯩꯌꯦ
ꯎꯝ
ꯃꯤ ꯃꯔꯤ ꯃꯉꯥ ꯂꯩꯌꯦ
ꯅꯨꯄꯥ ꯀꯌꯥ ꯅꯨꯄꯤ ꯀꯌꯥꯅ‌ꯣ
ꯅꯨꯄꯤ ꯑꯍꯨꯝ ꯅꯨꯄꯥ ꯑꯍꯨꯝ ꯑꯩꯕꯨ ꯍꯥꯏꯔꯗꯤ ꯁꯤꯛꯁ ꯀꯣ ꯃꯉꯥ ꯂꯩꯌꯦ ꯑꯩꯒꯤ ꯏꯁꯥꯗ
ꯑꯁ‌ ꯑꯗꯨꯗꯤ ꯌꯥꯝꯃ‌ꯦꯍ‌ꯦ
ꯌꯥꯝꯕꯅꯤ ꯌꯥꯝꯕꯅꯦ ꯌꯥꯝꯃ‌ꯦ ꯍꯥꯏ
ꯎꯝ ꯑꯗꯨ ꯅꯪꯅ ꯀꯌꯥ ꯑꯣꯏꯕ
ꯐꯁ
ꯑꯣ ꯑꯁ ꯑꯗꯨꯗꯤ ꯅꯪ ꯑꯍꯥꯟꯅ ꯌꯨꯝ ꯄꯥꯟꯗꯕꯒꯤ ꯅꯪꯒꯤ ꯃꯈꯥ ꯂꯩꯕ ꯈꯣꯏꯁꯨ ꯄꯥꯟꯅꯤꯡ ꯁꯨ ꯅꯪꯕꯨ ꯉꯥꯏꯔꯒꯁꯨ ꯂꯩꯔꯝꯒꯅꯤ ꯀꯣ
ꯈꯪꯗꯦꯅꯦ ꯆꯥꯕꯤ ꯆꯥꯕꯤꯁꯦ ꯑꯩ ꯈꯨꯠꯇ ꯂꯩꯕꯅꯤꯅ ꯈꯪꯗꯦꯅꯦ
ꯄꯥꯟꯅꯤꯡꯈ꯭ꯔꯦ ꯑꯗꯨ ꯑꯩꯒꯤ ꯃꯆꯦꯅ ꯄꯥꯟꯗ꯭ꯔꯒ ꯑꯩ ꯀꯃꯥꯏ ꯄꯥꯜꯂꯅꯤ ꯀꯥꯏꯅ ꯂꯩꯔꯝꯒꯅꯤ ꯅꯪꯒꯤ ꯁꯤꯕꯂꯤꯡ ꯃꯌꯥꯝ
ꯑꯗꯨꯕꯨ ꯃꯣꯏꯗꯤ ꯄꯥꯟꯕ ꯌꯥꯗ꯭ꯔꯤꯗ
ꯑꯣ ꯂꯥꯏꯔꯤꯛ ꯇꯝꯔꯤꯔꯣ
ꯍꯣꯏ
ꯎꯝ ꯅꯪꯗꯤ ꯊꯕꯛ ꯇꯧꯕ꯭ꯔꯣ ꯀꯃꯥꯏ ꯇꯧꯕ꯭ꯔꯥ
ꯍꯥꯏꯗꯤ ꯊꯕꯛ ꯑꯗꯨꯝ ꯎꯝ ꯁꯦꯜꯐ ꯏꯝꯄ꯭ꯂꯣꯏ ꯍꯥꯏꯇꯥꯔꯦꯅꯦ ꯏꯁꯥꯅ ꯀꯔꯤ ꯀꯔꯤ ꯍꯣꯠꯅꯕ ꯌꯥꯕ ꯑꯗꯨꯝ ꯇꯧꯕꯅꯤꯗ ꯖꯣꯕ ꯐꯪꯕꯗꯤ ꯅꯠꯇꯦꯗ
ꯑꯗꯨ ꯑꯣꯏꯔꯁꯨ ꯍꯤꯡꯕ ꯉꯝꯃꯗꯤ ꯐꯩꯅꯦ ꯌꯥꯔꯦꯅꯦ
ꯅꯣꯡꯃꯥ ꯅꯣꯡꯃꯥꯒꯤ ꯇꯜꯂꯒ ꯆꯥꯔꯤ ꯍꯥꯏꯗꯨꯅꯤ
ꯑꯗꯨ ꯇꯧꯕ ꯉꯥꯛꯇꯅꯦꯗ ꯎꯄꯥꯏ ꯂꯩꯇ‌ꯦꯗ ꯃꯅꯤꯄꯨꯔꯗꯤ ꯑꯣ ꯖꯣꯕꯒꯨꯝꯕ ꯐꯪꯉꯦ ꯍꯥꯏꯔꯁꯨ ꯄꯩꯁꯥ ꯌꯥꯝ ꯄꯤꯕꯅ‌ꯦ ꯄꯩꯁꯥ ꯂꯩꯇꯕ ꯃꯤꯅꯗꯤ ꯐꯪꯕ ꯋꯥꯔꯦ ꯀꯔꯤ ꯇꯧꯔꯅꯤ
ꯃꯥꯅꯦ ꯊꯕꯛ ꯐꯪꯉꯦ ꯍꯥꯏꯔꯁꯨ ꯑꯩꯈꯣꯏꯅ ꯄꯩꯁꯥꯗꯨ ꯃꯄꯨꯝ ꯄꯤꯔꯒ ꯍꯣꯔꯦꯟ ꯃꯆꯦꯠ ꯃꯆꯦꯠ ꯀꯥꯏ ꯇꯧꯔ ꯇꯣꯂꯣꯞꯇꯣ ꯃꯆꯦꯠ ꯃꯆꯦꯠ ꯆꯥꯕ ꯈꯛꯇꯅꯦꯕꯀꯣ ꯉꯝꯃꯔꯣꯏ ꯑꯩꯈꯣꯏꯗꯤ ꯑꯗꯨꯒꯨꯝꯕꯗꯤ ꯌꯥꯝ
ꯃꯤꯅꯤꯁꯇꯔ ꯃꯆꯥꯒꯨꯝꯕ ꯑꯣꯏꯔꯗꯤ ꯗꯤ ꯂꯥꯏꯅ ꯄꯤꯕ ꯌꯥꯕ ꯑꯩꯈ‌ꯣꯏꯗꯤ ꯄꯥꯏ
ꯃꯥꯅꯦ ꯍꯣꯏ ꯑꯩꯈꯣꯏꯗꯤ ꯎꯄꯥꯏ ꯂꯩꯇꯦ ꯑꯁ‌ꯦꯡꯕ ꯑꯗꯨꯅ ꯁꯔꯀꯥꯔꯒꯤ ꯊꯕꯛ ꯅꯠꯇ꯭ꯔꯁꯨ ꯀꯣ ꯏꯁꯥꯅ ꯍꯣꯠꯅꯕ ꯌꯥꯕ ꯑꯗꯨꯝ ꯍꯣꯠꯅꯕ ꯇꯥꯔꯦ ꯍꯥꯏꯅ ꯥꯅ‌ꯣꯡꯃꯥ ꯅ‌ꯣꯡꯃꯥꯒꯤ ꯍ‌ꯣꯠꯅꯔꯤꯅ‌ꯦ
ꯃꯥꯅꯦ ꯃꯥꯅꯦ ꯍ‌ꯣꯠꯅꯒꯗꯕꯅ‌ꯦ
ꯑꯩꯈꯣꯏꯗꯤ ꯈꯔ ꯐꯩꯌ‌ꯦꯗ ꯅꯨꯄꯥ ꯅꯨꯄꯥ ꯒ꯭ꯌꯥꯟ ꯇꯥꯕ ꯅꯨꯄꯥ ꯍꯩꯕ ꯑꯗꯨ ꯂꯧꯔꯗꯤ ꯈꯋꯥꯏ ꯂꯥꯏꯔꯦꯗ